ꯍꯜꯂꯣ
ꯑ ꯇꯥꯏꯌꯦ
ꯀꯩꯗꯣꯏꯅꯣ
ꯐꯝꯃꯤꯌꯦ ꯅꯪꯗꯤ
ꯑꯩꯗꯤ ꯁꯤꯞꯛꯇꯤ
ꯑꯣ ꯀꯩꯅꯣꯝꯗꯣ ꯎꯝ ꯊꯥ ꯍꯥꯟꯅ ꯍꯟꯗꯛꯇꯤ ꯀꯦꯟꯈ꯭ꯔꯕ ꯈꯪꯗꯦ ꯀꯩꯅꯣꯝ ꯄꯥꯠ ꯑꯃꯗ ꯂꯩ ꯌꯥꯝ ꯁꯥꯠꯄꯗꯣ
ꯑꯥ
ꯑꯗꯨꯗ ꯌꯦꯡꯕ ꯆꯠꯄ꯭ꯔꯥ
ꯆꯠꯠꯇꯦꯗ
ꯑꯗꯨ ꯀꯥꯏ ꯋꯥꯏꯗꯅꯣ ꯌꯥꯝ ꯂꯥꯞꯄ꯭ꯔꯥ ꯑꯩꯈꯣꯏ
ꯀꯩꯅꯣ ꯔꯣꯝꯗ ꯂꯥꯞꯄꯦ ꯑꯩꯈꯣꯏꯔꯣꯝꯗꯩꯗꯤ ꯈꯔ ꯑꯗꯨꯝ
ꯑꯣ ꯑꯩꯅ ꯈꯟꯕꯗꯤ ꯀꯩꯅꯣꯝꯂꯣꯝꯗ ꯎꯝ
ꯑ
ꯑꯦꯁꯦꯝꯕ꯭ꯂꯤ ꯂꯩꯗꯅ ꯑꯗꯨꯔꯣꯝꯗ ꯑꯣꯏꯔꯒ ꯈꯟꯕ ꯑꯩꯅ ꯑꯣ
ꯑꯦꯁꯦꯝꯕ꯭ꯂꯤ ꯑꯩꯈꯣꯏ ꯑꯃ ꯁꯤꯖꯧꯍꯆ꯭ꯔꯥꯟꯗꯣ ꯑꯗꯨ ꯑꯁ ꯑꯗꯨ ꯔꯣꯝꯗ ꯆꯠꯇꯣꯏꯕ
ꯑꯣ ꯑꯗꯨ ꯔꯣꯝꯅꯁꯨ ꯀꯩꯅꯣꯝ ꯂꯩꯗꯅ ꯄꯥꯀꯨꯝꯕ ꯂꯩꯗꯥꯏꯅꯦ
ꯑ ꯑꯗꯨꯗ ꯑꯗꯨꯏ ꯄꯥꯠꯇꯨꯅꯦ
ꯑꯩꯁ ꯒ꯭ꯌꯥꯟ ꯇꯥꯗꯕ ꯑꯗ ꯃꯤ ꯃꯌꯥꯝ ꯆꯠꯅꯔꯒ ꯊꯥꯒꯠꯅꯩꯌꯦꯕꯀꯣ ꯀꯣ ꯑꯗꯨꯒꯤ ꯐꯕꯗꯤ ꯐꯖꯕ ꯃꯥꯜꯂꯤꯀꯣ ꯌꯥꯝ ꯁꯥꯠꯄꯒꯤ
ꯍꯣꯏ ꯁꯦꯂꯦꯕ꯭ꯔꯤꯇꯤꯅꯒ ꯊꯥꯒꯠꯂꯛꯄꯗꯤ ꯐꯖꯕꯅꯦꯍꯦ
ꯑ ꯃꯣꯏ ꯐꯖꯅ ꯀꯥꯞꯄꯒ ꯇꯧꯔꯒ ꯀꯩ ꯀꯩꯅꯣꯁꯨ ꯍꯥꯞꯄꯒꯤꯀꯣ ꯀꯩꯅꯣ ꯃꯣꯏꯗꯤ ꯑꯁꯦꯡꯕ ꯀꯦꯃꯦꯔꯥꯗ ꯀꯥꯞꯄꯦ ꯑꯗꯨꯒ ꯀꯩ ꯀꯩꯅꯣ
ꯑꯗꯨ ꯚꯤꯗꯤꯑꯣ ꯅꯝꯕꯗꯨꯁꯨ ꯍꯩꯕꯅꯤꯅ ꯑꯦ ꯃꯤꯁꯨ ꯐꯖꯩꯌꯦꯕ ꯑꯩꯈꯣꯏꯅꯃ ꯑꯗꯨꯝ ꯊꯤꯅꯤ
ꯑꯩꯈꯣꯏꯗꯤ ꯑꯩꯈꯣꯏꯗꯤ ꯁꯛꯝ ꯊꯤ ꯀꯦꯃꯦꯔꯥꯥꯁ ꯁꯤꯤ ꯂꯣꯏ ꯂ ꯎꯝ
ꯖꯩꯈꯦ
ꯍꯦ ꯑꯗꯨꯗꯤ ꯃꯤꯅ ꯌꯧꯗꯦ ꯍꯥꯏꯔꯣ ꯑꯦꯁ
ꯑꯩꯈꯣꯏꯅ ꯐꯣꯟ ꯑꯐꯕ ꯄꯥꯏꯗꯕꯩꯅꯦ
ꯍꯣꯏꯗ ꯃꯣꯏꯅ ꯌꯥꯝ ꯌꯥꯝꯅ ꯀꯩꯅꯣꯝ ꯇꯧꯔꯁꯨ ꯐꯖꯅ ꯀꯥꯞꯄ ꯍꯩꯌꯦꯗꯤꯀꯣ
ꯍꯣꯏ ꯑꯗꯨꯒ ꯄꯣꯁ ꯁꯦꯝꯕꯁꯨ ꯍꯩꯒꯗꯕ
ꯍꯣꯏ ꯑꯩꯈꯣꯏꯁꯨ ꯌꯥꯝ ꯊꯤꯕꯗꯤ ꯅꯠꯇꯦꯕꯀꯣ ꯑꯩꯈꯣꯏꯅꯧ ꯇꯧꯊꯣꯛꯇꯕꯒꯤ ꯋꯥꯅꯦꯕ ꯇꯧꯊꯣꯛꯑꯗꯤ ꯂꯣꯏ ꯐꯖꯒꯅꯤꯕꯀꯣ ꯃꯣꯏꯁꯨ ꯌꯥꯝ ꯊꯤ ꯊꯤꯔꯒ ꯀꯥꯞꯄꯩꯅꯦꯕꯀꯣ ꯂꯣꯏ ꯊ ꯐꯥꯎꯖꯔꯕꯅꯤꯕ
ꯑ ꯑꯗꯨꯅꯦ ꯄꯩꯁꯥ ꯇꯥꯜꯂꯣ ꯑꯗꯨꯒꯅꯦ ꯀꯣꯟꯅ ꯐꯕ ꯑꯃ ꯂꯩꯁꯦ ꯑꯁ ꯅꯗ ꯁꯤ ꯏꯦ ꯑꯩꯗꯤ ꯉꯧꯅꯕꯗꯣ ꯌꯥꯝ ꯇꯧꯅꯤꯡꯉꯦꯕ ꯉꯧꯗꯕꯅꯤꯅ
ꯏꯁ ꯌꯥꯝ ꯃꯨꯕꯗꯤ ꯅꯠꯇꯦꯅꯤꯅ ꯑꯗꯨꯝ ꯌꯥꯏꯅ ꯃꯣꯜꯁꯨ ꯑꯗꯨꯝ ꯌꯥꯝ ꯐꯖꯕ ꯂꯩ ꯑꯗꯨꯗꯤ ꯅꯣꯏꯗꯤ ꯅꯣꯏꯁꯨ ꯅꯪꯁꯨ ꯌꯥꯝ ꯃꯨꯕꯗꯤ ꯅꯠꯇꯦꯗꯅ
ꯑꯗꯣꯝ ꯃꯨꯔꯒ ꯊꯤꯔꯤꯗꯅ ꯑꯩꯒꯤꯗ
ꯏꯁꯁ ꯁꯤꯤꯅ ꯀꯅꯥ ꯊꯤꯒꯦ ꯍꯥꯏꯌꯦ ꯅꯗꯤ ꯈꯣ ꯐꯥꯏꯌꯣ ꯑꯈ ꯏꯅꯝ
ꯑꯩ ꯉꯧꯅꯕ ꯁꯦꯝꯃꯗꯅꯦ ꯋꯥꯖꯔꯕꯅꯦ
ꯀꯩꯀꯩ ꯁꯦꯝꯒꯦ ꯏꯁꯀꯤꯟ ꯀꯦꯌꯔ ꯇꯧꯕ꯭ꯔꯣ
ꯑꯁ ꯀꯥꯏꯗꯣꯏꯅꯣ ꯍꯥꯏ ꯑꯗꯨꯒꯗꯤ ꯂꯩꯔꯤꯕ ꯁꯦꯟꯗꯥꯁꯤꯒ ꯑꯗꯨꯗꯣ ꯍꯟꯗꯛꯄꯨꯗꯤ ꯑꯩꯁꯦꯖꯔꯁꯤꯒꯨꯝꯕ ꯂꯤꯠꯇꯅ ꯈꯂꯤꯖꯔꯦ
ꯑ
ꯁꯥꯕꯁꯤꯗ ꯉ ꯁꯤꯂꯔ ꯂꯩꯃꯤꯅꯦ ꯑꯩꯁꯦ
ꯑꯁ ꯑ ꯑꯁ ꯀꯝꯄ꯭ꯂꯦꯟꯁꯟ ꯁꯦꯝꯕ ꯍꯥꯏꯕꯗꯨꯔꯣ
ꯑꯣꯏꯃꯤ
ꯑꯩꯗꯤ ꯈꯪꯕ ꯉꯝꯗꯦ ꯑꯗꯨꯒꯨꯝꯕꯗꯣ ꯃꯣꯏꯦꯔꯥ ꯈꯪꯕ ꯉꯝꯗꯦ ꯃꯣꯏꯦꯕꯨꯡꯉꯁꯨꯁꯨ ꯍꯥꯏꯔꯒ ꯂꯩꯔꯕꯅꯦꯕ ꯉꯝꯗꯦ
ꯑꯁ ꯑꯗꯣ ꯈꯨꯠꯀꯨꯝꯕ ꯇꯤꯡꯊꯣꯛꯄꯗꯤ ꯀꯥꯏꯌꯦ ꯍꯧꯖꯤꯛꯀꯥꯟꯗꯤ ꯚꯥꯏ
ꯑꯣ
ꯍꯥꯏꯗꯤ ꯍꯧꯖꯤꯛꯀꯥꯟꯗꯤ ꯌꯦꯡꯉꯣ ꯁꯣꯡꯉꯧ ꯁꯣꯡꯉꯧꯑꯅꯤ ꯃꯣꯏ ꯅꯨꯄꯤ ꯃꯈꯨꯠ ꯀ ꯃꯥꯟꯗꯅ ꯌꯥꯝ ꯊꯣꯠ ꯊꯣꯠ ꯊꯣꯠꯀ ꯂꯥꯎꯕꯗꯣ ꯍꯥꯏꯗꯤ ꯑꯣꯏꯗꯦꯕ ꯈꯪꯕ꯭ꯔꯥ ꯑꯗꯨꯗꯨꯅ
ꯎ ꯑꯩꯈꯣꯏꯁꯨꯅꯦ ꯨꯝꯃꯤꯅꯦ ꯅꯣꯏ ꯁꯥꯕꯤ ꯃꯨ ꯈꯣꯠꯅ ꯍꯥꯏꯔꯒ ꯄꯤꯛꯑꯒ ꯌꯥꯝꯅ ꯐꯖꯕ ꯑꯗꯨꯃꯥꯏꯅ ꯇꯧꯕꯗꯣ ꯌꯥꯝ ꯁꯥꯡ ꯁꯥꯡꯔꯒ ꯑꯩꯈꯣꯏꯗꯤ ꯈꯣꯡ ꯈꯨꯠꯁꯨ ꯆꯥꯎꯕꯅ ꯀꯩꯗ ꯀꯃꯥꯏꯅ ꯐꯖꯔꯤꯅꯤ ꯎꯝ
ꯑꯗꯨꯅꯦ ꯑꯗꯒꯤ ꯈꯪꯗꯦ ꯑꯗꯩ ꯈꯨꯖꯤꯟꯒ ꯁꯥꯡꯗꯅ ꯑꯗꯒꯤ ꯂꯩꯗꯅ ꯁꯦꯝꯕꯗꯨꯅꯦ ꯄꯨꯂꯤꯁ ꯇꯩꯗꯅ ꯈꯣꯠꯇꯅ ꯑꯗꯣ ꯑꯩ ꯍꯟꯗꯛ ꯍꯖꯤꯠꯄꯨꯗꯤꯡꯅꯦꯛꯇ ꯆꯝꯃ ꯁꯪꯖꯔꯦ ꯁꯨꯡꯆꯥꯏ ꯁꯨꯡꯗꯕꯒꯤ ꯄꯛꯇꯕꯗꯣ ꯇꯧꯋꯦ
ꯍꯧꯖꯤꯛꯅ ꯁꯥꯡꯍꯟꯕꯅꯦꯕ ꯑꯗꯨꯒꯤ ꯐꯤꯒꯨꯝꯕ ꯁꯨꯕꯒꯨꯝ ꯇꯧꯗꯤ ꯁꯥꯏ ꯁꯥꯏꯗꯣ ꯆꯪꯁꯤꯟꯕꯗꯣ ꯑꯗꯨꯃꯥꯏꯅ ꯇꯧꯋꯦ ꯑꯗꯨꯗꯒꯤ ꯂꯣꯏ ꯀꯪꯊꯣꯛꯈ꯭ꯔꯦ ꯑꯃꯨꯛ ꯌꯥꯗꯕ ꯈꯨꯠꯇꯣ ꯈꯨꯖꯤꯟꯗꯣ ꯊꯣꯠꯄꯅꯤꯅ ꯄꯣ
ꯑ
ꯀꯩꯅꯣꯝ ꯇꯩꯔꯁꯨ ꯀꯥꯟꯅꯗꯦꯗ ꯑꯗꯨꯗꯣ ꯇꯩꯔꯗꯤ ꯈꯔ ꯀꯜꯂꯦ ꯍꯥꯏꯅꯏꯅꯦ
ꯐꯥꯏꯕꯨꯖꯦ ꯍꯥꯏꯥꯏꯕꯅꯦꯦ
ꯑꯗꯣ ꯑꯩꯒꯤꯗꯤ ꯇꯩꯔꯨꯁꯨ ꯌꯥꯗꯦꯕꯀꯣ ꯊꯥꯏꯅꯒꯤ ꯇꯩꯔꯛꯇꯃꯤꯗꯔ ꯈꯪꯗꯦꯕ ꯑꯗꯨꯝ
ꯑꯣꯏꯣꯏꯗꯣꯏꯅꯦ ꯈꯥꯏꯅꯗꯩ ꯇꯧꯔꯛꯇꯕꯩꯅꯦꯦ ꯁꯨꯝ ꯇꯧꯗꯕꯩꯅꯦꯕ ꯑꯗꯒꯤ ꯇꯧꯗꯕ ꯄꯣꯠꯁꯦ ꯇꯧꯊꯣꯔꯛꯄ ꯄꯄꯗ ꯐꯖꯕꯁꯨ ꯂꯩ ꯑꯗꯣ ꯑꯩꯈꯣꯏꯗꯤꯤ ꯐꯖꯗꯦꯕ
ꯐꯖꯕꯒꯤ ꯋꯥꯜꯁꯦ ꯀꯕ ꯐꯣꯛ ꯀꯥꯟꯗꯦ
ꯍ
ꯀꯜꯂꯨ ꯌꯥꯗꯦ ꯀꯟꯒꯦꯅ ꯇꯧꯕꯅꯤ ꯑꯗꯣ ꯌꯥꯗꯦ
ꯑꯗꯨ ꯁꯔꯨꯛꯄꯨꯗꯤꯅꯦ ꯍꯥꯞꯄꯅ ꯐꯔꯕꯅꯦ ꯈꯨꯗꯖꯤꯟꯒꯤ ꯋꯥꯗꯤ
ꯑꯁ ꯑꯗꯨ ꯍꯥꯞꯄꯁꯨ ꯄꯩꯁꯥ ꯑꯃꯨꯛ ꯆꯪꯉꯤꯅꯦ
ꯄꯩꯁꯥ ꯉꯥꯛꯇꯅꯤ ꯐꯖꯅꯤꯡꯉꯗꯤ
ꯎꯝ ꯐꯖꯕꯁꯦ ꯋꯥꯏ ꯍꯥꯏꯌꯦ ꯐꯖꯅꯤꯡꯗꯦ
ꯍꯣꯏ ꯐꯖꯕꯁꯨ ꯋꯥꯏꯗꯤ ꯍꯥꯏꯅꯩ
ꯑ ꯃꯤꯗꯤ ꯐꯖꯅꯤꯡꯉꯥꯏ ꯃꯌꯥꯝ ꯃꯌꯥꯝ ꯁꯦꯝꯅꯕꯗꯣ ꯋꯥꯏ ꯍꯥꯏꯌꯦ ꯑꯗꯣ ꯑꯗꯨꯅꯦ ꯀꯩꯀꯩꯅꯣ ꯏꯁꯇꯤꯡ ꯀꯤꯌꯥꯔ ꯑꯗꯨ ꯑꯗꯥ ꯂꯧꯕꯗꯣ
ꯑꯥ
ꯑꯩꯁꯨ ꯇꯧꯅꯩꯁ ꯈꯟꯕ ꯑꯗꯣ ꯅꯣꯡ ꯐꯗꯣꯛ ꯇꯧꯔꯒ ꯑꯃꯨꯛ ꯇꯜꯂꯒ ꯇꯣꯛꯇꯣꯏꯗꯣ ꯑꯗꯨꯒꯤ ꯈꯟꯕ ꯑꯗꯨꯒꯤ
ꯑꯗꯨꯒꯅꯦ ꯄꯩꯁꯥꯗ ꯑꯣꯏꯔꯁꯨꯅꯦ ꯑꯍꯥꯟꯕꯒꯤ ꯇꯧꯕꯒꯤ ꯄꯩꯁꯥꯗꯤ ꯑꯗꯨꯝ ꯂꯩꯒꯤꯅꯦꯕ ꯈꯪꯕ꯭ꯔꯥ ꯑꯗꯨꯒ ꯃꯊꯪꯇ ꯍꯧꯔꯛꯄꯒꯤꯗꯅꯦ ꯃꯝꯗꯣꯏꯁꯦ
ꯍꯣꯏ ꯏꯅꯦ ꯃꯊꯪ ꯊꯥꯒꯤ ꯂꯩꯅꯤꯡꯉꯥꯏꯗꯨꯅꯦꯕ
ꯍꯣꯏ
ꯈꯨꯠꯇ ꯈꯤꯇꯪ ꯂꯥꯛꯑꯗꯤꯀꯣ ꯑꯗꯨꯒꯨꯝꯕꯁꯨ ꯇꯧꯕ ꯌꯥꯏꯕꯀꯣ
ꯍꯣꯏ ꯍꯥꯏꯗꯤ ꯂꯦꯞꯇꯕꯤꯗ ꯂꯩꯗꯅ ꯆꯜ ꯂꯩꯞ ꯑꯥ ꯆꯪꯅꯝꯒꯨꯝꯕ ꯂꯩꯕꯗꯣ ꯑꯗꯨꯕꯨꯗꯤ ꯑꯩꯈꯣꯏꯅ ꯇꯧꯗꯕꯩꯅꯤꯅ ꯇꯧꯒꯦ ꯍꯥꯏꯔꯗꯤ ꯌꯥꯔꯦ꯫
ꯍꯣꯏ ꯊꯥ ꯈꯨꯗꯤꯡꯒꯤ ꯈꯤꯇꯪ ꯆꯪꯉꯗꯤ ꯂꯤꯁꯤꯡ ꯑꯃ ꯑꯅꯤꯒꯨꯝꯕꯗꯤ ꯑꯗꯨꯗ ꯀꯥꯏꯊꯣꯛꯄ ꯌꯥꯏꯕ ꯍꯧꯖꯤꯛꯇꯤ ꯑꯦꯞꯖ ꯈꯤꯇꯪ ꯂꯤꯁꯤꯡ ꯑꯃ ꯑꯅꯤꯗꯣ ꯀꯥꯏꯊꯣꯛꯑꯗꯤ ꯂꯣꯏ ꯆꯠꯈ꯭ꯔꯦ
ꯑꯗꯨꯅꯦ
ꯈꯪꯗꯔꯦ ꯈꯪꯗꯔꯦ ꯃꯤꯗꯤ ꯀꯩꯅꯣꯝ ꯇꯧꯗ꯭ꯔꯁꯨ ꯑꯗꯨꯒꯨꯝꯕ ꯂꯥꯛꯇ꯭ꯔꯁꯨ ꯑꯗꯨꯒꯤꯗꯃꯛꯇꯗꯤ ꯌꯥꯝ ꯇꯥꯏꯊꯣꯛꯅꯤꯡꯉꯥꯏ ꯂꯩꯌꯦ ꯀꯃꯥꯏ
ꯑꯗꯩ ꯍꯥꯏꯗꯤ ꯁꯣꯁꯦꯜ ꯃꯦꯗꯤꯌꯥꯗ ꯍꯧꯖꯤꯛꯇꯤ ꯀꯩꯅꯣ ꯌꯥꯝ ꯇꯧꯔꯦꯗꯅ ꯎꯝ ꯄꯩꯁꯥ ꯇꯥꯟꯕ ꯈꯣꯠꯄꯗꯣ ꯍꯩꯅꯔꯦꯕ ꯑꯩꯈꯣꯏꯗꯤ ꯑꯗꯨꯁꯨ ꯉꯝꯗꯦ꯫
ꯑ ꯃꯤ ꯃꯃꯥꯡꯗ ꯋꯥꯅꯤꯡꯉꯥꯏ ꯋꯥ ꯉꯥꯡ ꯋꯥ ꯉꯥꯡꯕ ꯍꯩꯇꯕꯒꯤꯀꯣ ꯋꯥ ꯉꯥꯡꯕ ꯍꯩꯔꯗꯤ ꯌꯥꯔꯦꯕꯦꯕ ꯑꯈꯣꯏꯗꯤ ꯋꯥ ꯉꯥꯡꯕ ꯍꯩꯇꯕꯒꯤꯉꯧ ꯀꯩꯗꯧꯔꯨꯅꯤ꯫
ꯀꯟꯐꯤꯗꯦꯟꯁꯁꯨ ꯋꯥꯠꯆꯩꯌꯦꯕ ꯑꯩꯈꯣꯏꯗꯤ ꯑꯗꯨꯅꯤ꯫ ꯑꯗꯣ ꯑꯩꯈꯣꯏꯅ ꯃꯄꯥꯟ ꯊꯣꯛꯇꯕꯩꯅꯦ ꯊꯣꯛꯑꯗꯤ ꯀꯩꯁꯨ ꯇꯥꯎꯔꯣꯏ꯫ ꯑꯥ
ꯑꯗꯨꯗꯤ ꯇꯧꯕ ꯌꯥꯕꯅꯦ ꯃꯥꯗꯤ ꯋꯥꯗꯤ ꯀꯩꯅꯣꯝ ꯋꯥꯠꯇꯦꯗꯅ
ꯍꯣꯏ ꯑꯗꯨ ꯃꯥ ꯇꯧꯕꯗꯨ ꯇꯧꯕꯁꯨ ꯇꯧꯔꯝꯕꯅꯤꯍꯦ ꯃꯔꯛ ꯑꯃ ꯑꯗꯣ ꯃꯥ ꯃꯃꯤꯠ ꯁꯣꯛꯄ ꯈꯣꯠꯄ ꯇꯧꯕꯗꯣ ꯑꯗꯨꯒꯤꯅꯤꯗ ꯅꯨꯡꯁꯤꯕꯅꯦ ꯃꯥꯗꯣ ꯌꯥꯝ ꯐꯕꯅꯦ꯫
ꯏꯆꯝ ꯆꯝꯖꯔꯒ
ꯎꯝ
ꯍꯟꯗꯛ ꯑꯩ ꯑꯩ ꯐꯤꯒꯔ ꯁꯦꯝꯃꯦꯒ ꯍꯥꯏꯕ꯭ꯔꯣ?
ꯍꯥꯏꯕꯅꯤ ꯍꯥꯏꯕꯅꯤ ꯆꯣꯡ ꯆꯣꯡꯗꯅ ꯑꯗꯨ
ꯑꯩ ꯀꯪꯈ꯭ꯔꯕ ꯇꯧꯔꯛꯑꯦ ꯅꯣꯡꯃ ꯅꯣꯡꯃ ꯑꯅꯤꯇꯪ ꯆꯣꯡꯉꯒꯀꯣ
ꯑꯥ
ꯌꯥꯝ ꯅꯣꯛꯅꯤꯡꯕꯅꯤ ꯫
ꯀꯪꯉꯣꯏꯗꯕ ꯃꯆꯦꯅ ꯑꯣꯏꯅ ꯀꯪꯉꯦꯅ
ꯎꯝ
ꯀꯪꯒꯗꯕ ꯃꯥꯅ ꯀꯪꯗ꯭ꯔꯦꯅ ꯇꯧꯔꯝꯕꯅꯤ ꯌꯥꯝꯅ
ꯍꯣꯏ
ꯑꯥ
ꯃꯥꯁꯨ ꯀꯩ ꯀꯩꯅꯣ ꯃꯌꯥꯝ ꯇꯧꯕꯅꯦ ꯆꯦꯟꯕ ꯈꯣꯠꯄ ꯌꯥꯝ ꯇꯧꯕꯅꯦꯕꯀꯣ
ꯑꯥ
ꯌꯨꯝꯗ ꯂꯩꯕ ꯀꯥꯟꯗꯁꯨ
ꯍꯣꯏ ꯀꯩꯅꯣꯗ ꯆꯠꯂꯒ ꯑꯁ ꯃꯇꯝꯗꯣ ꯅꯨꯡꯁꯤ ꯊꯤꯕꯅꯦꯍ ꯈꯪꯗꯦ ꯍꯥꯟꯅ ꯑꯩꯈꯣꯏ ꯄꯨꯂꯞ ꯂꯩꯃꯤꯟꯅꯔꯤꯀꯥꯟꯗꯣ
ꯍꯥꯥ
ꯍꯥꯟꯅ ꯑꯩꯈꯣꯏ ꯄꯨꯂꯞ ꯍꯜꯂꯣ ꯍꯥꯟꯅ ꯑꯩꯈꯣꯏ ꯑꯩꯈꯣꯏ ꯄꯨꯂꯞ ꯀꯩꯅꯣ ꯀꯥꯃꯤꯟꯅꯔꯤꯉꯩꯗꯣ
ꯑꯣ
ꯑꯗꯨ ꯃꯇꯝꯗꯨ ꯌꯥꯝ ꯑꯣꯏꯍꯟꯅꯤꯡꯉꯦꯕ ꯍꯧꯖꯤꯛ ꯑꯁ ꯃꯊꯥ ꯁꯨꯖꯥ ꯁꯥꯖꯔꯣꯏꯉꯣ
ꯍꯣꯏꯗ ꯀꯣꯂꯦꯖ ꯀꯥꯎꯋꯦꯡ ꯀꯥꯅꯤꯡꯕ ꯀꯥꯅꯤꯡꯗꯕ ꯇꯧꯔꯒ
ꯑꯗꯨꯅꯦ ꯍꯥꯏꯖꯦ ꯑꯁ ꯉꯁꯤ ꯀꯥꯅꯤꯡꯗ꯭ꯔꯦ ꯀꯥꯏꯅ ꯑꯩꯈꯣꯏꯅꯒ ꯂꯦꯞꯈꯤꯕ ꯃꯌꯥꯝꯗꯣ ꯄꯥꯝꯃꯨꯗ꯭ꯔ
ꯍꯣꯏꯗ ꯑꯩꯁ ꯑꯗꯨ ꯃꯇꯝꯗꯣ ꯌꯥꯝ ꯊ‌ꯦꯡꯅꯩꯌꯦ ꯑꯩꯈꯣꯏꯗꯣ ꯀꯩꯅꯣꯝ ꯆꯠꯄ ꯃꯇꯝꯗꯣ ꯑꯗꯨꯗꯤ ꯆꯠꯅꯤꯡꯗꯦ ꯍꯥꯏꯔꯒꯗꯤ ꯇꯣꯛꯄ ꯌꯥꯗꯦꯗꯅ ꯃꯤ ꯃꯈꯥ ꯂꯩꯕꯅꯤꯅ ꯑꯣ ꯑꯗꯨ ꯃꯇꯝꯗꫭ ꯀꯌꯥꯃꯨꯛꯁꯨ ꯅꯤꯡꯁꯤꯡꯕ꯭ꯔꯥ ꯅꯣꯡꯆꯨꯔꯗꯤ ꯆꯠꯅꯤꯡꯗ‌ꯦ ꯉꯁꯤ ꯆꯠꯂꯔꯣꯏꯁꯦ ꯇꯧꯕꯗꯣ ꯅꯣꯡ ꯆꯨꯁꯨ ꯇꯣꯛꯄ ꯌꯥꯗꯦ ꯑꯁ ꯉꯝꯗ꯭ꯔ‌ꯦ ꯉꯝꯗ꯭ꯔ‌ꯦ ꯁꯥꯏꯌꯦ ꯁꯥꯏꯌꯦ ꯂꯣꯏꯔꯦ ꯂꯣꯏꯔꯦ ꯑ ꯋꯥꯠꯂꯤꯗ ꯂꯥꯛꯀꯅꯤꯗ ꯑꯃꯨꯛ
ꯕꯅꯦꯏꯕ‌ꯦꯝꯃ ꯐꯪꯉꯔꯣꯏ ꯑꯗꯨꯏ ꯃꯇꯝꯗꯨ ꯁꯨꯡꯐꯪ ꯐꯪꯉꯔꯣꯏ ꯑꯩꯈꯣꯏꯗꯤ
ꯍꯣꯏ ꯑꯗꯨꯗꯤ ꯑꯗꯨꯗꯒꯤ ꯍꯦꯟꯅ ꯑꯃꯨꯛ ꯑꯃ ꯂꯩꯗꯨꯗꯤ ꯃꯇꯝ ꯃꯇꯝꯒꯤ ꯄꯨꯔꯛꯀꯅꯤꯅꯦ ꯀꯩꯁꯨ ꯈꯜꯂꯨ ꯅꯨꯝꯃꯦ ꯑꯗꯨꯕꯨꯗꯤ
ꯍꯌꯦꯋꯥꯏ ꯏꯆꯥ ꯏꯁꯨ ꯂꯩꯔꯀꯥꯟꯗ ꯃꯉꯥꯏꯔꯦ
ꯏꯁꯥ ꯏꯁꯨ ꯀꯥꯏꯅ ꯌꯥꯔꯦ ꯏꯕꯦꯝꯃ ꯂꯞꯃꯜꯂ‌ꯦ ꯑꯗꯨꯗꯤ
ꯀꯨꯏꯗ꯭ꯔꯝꯅꯦꯍꯦ ꯆꯍꯤ ꯇꯔꯥꯝ ꯇꯔꯥꯏ ꯃꯇꯨꯡ ꯌꯦꯡꯉꯣꯅꯦ ꯂꯥꯛꯑꯗꯕꯅꯤ ꯌꯦꯡꯑꯣ ꯑꯩꯈꯣꯏ ꯑꯗꯨꯃꯥꯏꯅ
ꯍꯣꯏꯌꯦ ꯑꯗꯣ ꯑꯣꯏꯔꯁꯨ ꯑꯗꯨ ꯇꯔꯥꯒꯤ ꯇꯔꯥꯗꯣ ꯌꯧꯗ꯭ꯔꯤꯉꯩꯗ ꯅꯨꯡꯉꯥꯏꯊꯣꯛꯄ ꯌꯥꯏꯅ ꯌꯨꯝ ꯄꯥꯟꯗ꯭ꯔꯤ ꯐꯥꯎꯗꯤ
ꯑꯗꯣ ꯍꯣꯏ ꯍꯣꯏ ꯁꯤ ꯁꯤ ꯑꯁꯤꯗ ꯂꯣꯏꯔꯕꯅꯤꯀꯣ ꯅꯨꯄꯤꯈꯣꯏꯒꯤ
ꯍꯣꯏ ꯌꯨꯝ ꯄꯥꯟꯗ꯭ꯔꯤꯉꯩꯗꯅꯦ ꯅꯨꯄꯤ ꯈꯣꯏꯗꯤ ꯅꯨꯡꯉꯥꯏꯒꯗꯧꯕ
ꯎꯝ
ꯅꯨꯄꯥ ꯈꯣꯏꯗꯤ ꯌꯨꯝ ꯄꯥꯜꯂꯁꯨ ꯃ ꯃꯃꯥꯟꯅꯕ ꯑꯗꯨꯒꯨꯝꯕ ꯇꯤꯟꯅꯔꯒ ꯑꯗꯨꯝ ꯆꯠꯄ ꯌꯥꯏꯌꯦ ꯍꯣꯏꯗꯤ ꯈꯤꯇꯪ ꯊꯣꯛ ꯍꯣꯏ ꯇꯤꯟꯅꯔꯁꯨꯀꯣ ꯈꯤꯇꯪ ꯊꯣꯛꯑꯗꯤ ꯃꯤ ꯃꯤ ꯌꯨꯝꯒꯤ ꯃꯤ ꯌꯨꯝ ꯌꯨꯝ ꯑꯅꯧꯕꯅ ꯆꯠꯇ꯭ꯔꯤꯅꯤꯅ ꯀꯩꯅꯣꯝ
ꯍꯣꯏ ꯍꫭꯏ ꯌꯨꯝꯒꯤ ꯃꯤꯗꯅ ꯍꯣꯏ ꯅꯨꯡꯁꯤꯔꯒ ꯂꯨꯅ ꯇꯧꯕꯔꯗꯤ ꯈꯪꯗꯦꯀꯣ ꯑꯗꯨ ꯅꯠꯇꯕꯤꯗ ꯌꯥꯝꯅ ꯆꯤꯟ ꯀꯟꯕ ꯑꯃ ꯂꯩꯗꯥꯏꯅꯦ ꯑꯗꯨꯒꯨꯝꯕ ꯑꯣꯜ ꯂꯒꯨꯝꯅ ꯌꯦꯌꯨꯝꯒꯨꯝꯕꯅ ꯂꯥꯛꯑꯗꯤ ꯑꯗꯨꯝ ꯐꯖꯔꯅꯤ
ꯑꯣ ꯑꯗꯨꯅꯦ ꯍꯪꯗꯦ ꯑꯐꯕ ꯑꯃ ꯊꯤꯌꯨ ꯑꯩꯁꯨ ꯊꯤꯖꯔꯤ
ꯅꯨꯄꯥꯒꯤꯇꯪ ꯅꯨꯄꯥꯒꯤ ꯅꯨꯄꯥ ꯐꯥꯕꯇꯪ ꯅꯠꯇ꯭ꯔꯦ ꯍꯟꯗꯛꯁꯦ ꯀꯩꯅꯣꯝ ꯏꯅꯦꯝꯕꯣꯛ ꯍꯥꯏꯔ ꯏꯀꯨꯕꯣꯛ ꯍꯥꯏꯔ ꯑꯗꯨꯒꯨꯝꯕꯁꯨ ꯐꯥꯕ ꯊꯤꯌꯨ ꯍꯣꯏ ꯑꯗꯨꯒꯨꯝꯕꯗꯨ ꯐꯕꯀꯣ ꯑꯗꯨꯁꯨ ꯑꯗꯨꯁꯨ ꯂꯣꯏꯌꯦꯕꯀꯣ
ꯎꯝ
ꯈꯪꯗ꯭ꯔꯦ ꯈꯪꯗ꯭ꯔꯦ
ꯑꯁ ꯍꯧꯖꯤꯛꯀꯥꯟꯗꯤ ꯑꯃ ꯑꯁ ꯈꯪꯗꯦꯗ ꯌꯥꯝ ꯅꯨꯡꯁꯤꯗ ꯀꯩꯀꯩꯅꯣ ꯌꯥꯝ ꯇꯧꯅꯔꯦꯕ ꯍꯧꯖꯤꯛꯀꯥꯟꯁꯦ
ꯎꯝ
ꯅꯪ ꯉꯑꯁꯤ ꯐꯦꯁꯕꯨꯛ ꯆꯪꯕ꯭ꯔꯥ
ꯆꯪꯗ‌ꯦ
ꯀꯔꯤ ꯀꯔꯤꯅꫭ ꯌꯥꯝ ꯊꯣꯛꯂꯛꯑꯕꯅꯤ
ꯐꯦꯁꯕꯨꯛꯗ ꯑꯣ ꯆꯪꯗꯦꯕꯀꯣ ꯆꯪꯗꯦ ꯑꯩ
ꯈꯪꯗꯦ ꯑꯁ ꯆꯤꯡ ꯑꯃꯗꯒ ꯆꯠꯂꯒ ꯑꯁ ꯅꯨꯡꯉꯥꯏꯔꯦꯅꯤ ꯌꯦꯉꯣ ꯍꯧꯖꯤꯛ ꯍꯆꯤꯛꯀꯥ ꯂꯥꯡꯉꯒ ꯅꯨꯡꯁꯤꯠꯀꯥ ꯁꯤꯠꯂꯒ ꯃꯅꯝꯒ ꯅꯨꯡꯁꯤ ꯅꯨꯡꯁꯤꯕ ꯊꯥꯗꯣꯛꯑꯒ
ꯐꯛ ꯊꯥꯔꯒ ꯀꯩꯅꯣꯝ ꯆꯥꯕ ꯆꯥꯅꯤꯡꯉꯦ ꯑꯩꯗꯤ
ꯁꯤꯡꯖꯨꯒ ꯆꯥꯅꯤꯡꯗ꯭ꯔꯣ
ꯍꯣꯏ ꯄꯨꯂꯞ ꯃꯤ ꯑꯍꯨꯝ ꯃꯔꯤꯒꯨꯝꯕ ꯆꯠꯂꯒ ꯀꯣ ꯃꯤ ꯑꯃ ꯑꯅꯤ ꯇꯪ ꯅꯨꯡꯉꯥꯏꯇꯦꯕ ꯀꯣ
ꯅꯨꯡꯉꯥꯏꯇꯦ ꯑꯩꯈꯣꯏ ꯄꯨꯂꯞ
ꯍꯣꯏ ꯃꯤ ꯑꯍꯨꯝ ꯃꯔꯤꯇꯪ ꯇꯧꯔꯒ ꯑꯗꯨꯒꯨꯝꯕꯗꯨꯁꯨ ꯅꯨꯡꯉꯥꯏꯌꯦ
ꯎꯝ ꯑꯩꯈꯣꯏ ꯄꯨꯂꯞ ꯐꯖꯅ ꯑꯊꯥꯡꯅ ꯅꯣꯏ ꯊꯂꯛꯑꯒ ꯐꯖꯅ ꯄꯨꯟꯕ ꯍꯥꯏꯗꯨꯅꯤ ꯅꯠꯇ꯭ꯔꯗꯤ
ꯎꯝ
ꯎꯟ
ꯈꯪꯗ꯭ꯔꯦ ꯈꯪꯗ꯭ꯔꯦ ꯄꯨꯟꯁꯤꯁꯦ
ꯅꯣꯏ ꯆꯠꯇ꯭ꯔꯤꯉꯩꯗꯖꯨ ꯄꯨꯟꯒꯗꯕꯗꯣ ꯅꯪꯗꯤ ꯌꯥꯝ ꯊꯨꯒꯔ